ꯍꯜꯂꯣ ꯑꯧ ꯇꯥꯃꯣ
ꯆꯥꯛ ꯊꯣꯡꯉꯕꯣ
ꯑꯥꯎ ꯆꯥꯛ ꯊꯣꯡꯉꯝꯃꯤꯌꯦ
ꯑꯣ ꯀꯔꯤ ꯌꯦꯟꯁꯥꯡ ꯊꯣꯡ ꯇꯥꯔꯕ
ꯉꯁꯤꯗꯤ ꯀꯥꯡꯁꯣꯏ ꯑꯣꯏꯅ ꯍꯣꯠꯅꯔꯦ
ꯀꯥꯡꯁꯣꯏꯁꯦ ꯁꯧꯒ꯭ꯔꯤꯔꯣ
ꯁꯧꯒ꯭ꯔꯤ ꯅꯠꯇꯦ ꯍꯋꯥꯏꯌꯣ ꯑꯗꯒꯤ ꯃꯅꯥ ꯃꯁꯤꯡꯣ ꯃꯌꯥꯟ ꯃꯌꯥꯟ ꯇꯧꯔꯦ
ꯑꯣ ꯍꯧꯖꯤꯛꯇꯤ ꯁꯥꯔꯥꯕꯅꯤꯅ ꯀꯥꯂꯦꯟ ꯌꯥꯝ ꯁꯥꯕꯁ ꯀꯥꯡꯁꯣꯏꯅꯕꯨ ꯐꯔꯦꯗ ꯑꯗꯣ ꯀꯥꯡꯁꯣꯏꯁꯦ ꯑꯩꯈꯣꯏꯒꯤ ꯗꯤ ꯌꯥꯝ ꯆꯥꯅꯕ ꯏꯟꯁꯥꯡꯅꯤꯅꯦ ꯀꯥꯡꯁꯣꯏ ꯑꯗꯒꯤ ꯃꯊꯦꯜ ꯑꯇꯩ ꯃꯊꯦꯜꯗꯤ ꯀꯔꯤ ꯍꯥꯞꯇꯣꯔꯤꯕ
ꯃꯊꯦꯜꯁꯦ ꯇꯥꯃꯣ ꯁꯥꯕꯅꯤꯅ ꯀꯥꯡꯁꯣꯏꯒꯨꯝꯕ ꯆꯝꯐꯨꯠꯀꯨꯝꯕꯅ ꯑꯌꯥꯝꯕꯅ ꯍꯣꯠꯅꯔꯦ ꯍꯥꯏꯇꯥꯔꯦ
ꯍꯣꯏ ꯃꯣꯔꯣꯛꯀꯨꯝꯕ ꯑꯆꯝꯕ ꯆꯥꯕ ꯊꯨꯝ ꯌꯥꯝ ꯍꯥꯞꯇꯕ ꯈꯔ ꯆꯝꯅ ꯆꯥꯕꯁꯤꯅ ꯍꯛꯆꯥꯡꯗꯁꯨ ꯐꯩ ꯍꯥꯏ ꯑꯗꯨꯕꯨꯗꯤ ꯐꯔꯦ ꯑꯗꯨꯒ ꯑ ꯀꯥꯡꯁꯣꯏꯒ ꯀꯪꯍꯧꯒꯗꯣ ꯑꯉꯥꯡ ꯑꯄꯤꯛꯄꯈꯩꯗꯤ ꯀꯔꯤ ꯄꯤꯖ ꯇꯥꯔꯦ
ꯑꯉꯥꯡꯁꯤꯡꯁꯨ ꯁꯥꯔꯕꯃꯤꯅ ꯑꯌꯥꯝꯕꯅ ꯀꯥꯡꯁꯣꯏꯒꯨꯝꯕ ꯆꯝꯐꯨꯠꯀꯨꯝꯕ ꯑꯆꯝꯕꯅ ꯑꯌꯥꯝꯕ ꯄꯤꯖꯔꯦ ꯍꯧꯖꯤꯛꯀꯥꯟꯁꯦ
ꯑꯗꯨꯅ ꯐꯔꯃꯤ ꯑꯗꯨ ꯅꯠꯇꯗꯤ ꯑꯩꯈꯣꯏ ꯁꯥꯒꯠꯂꯛꯄꯒꯤ ꯀꯩꯅꯣ ꯇꯧꯕꯁꯦ ꯌꯥꯝ ꯁꯥꯕꯁꯦ ꯁꯤꯅ ꯇꯨꯝꯕ ꯋꯥꯕ ꯑꯗꯩꯗꯤ ꯇꯨꯝꯗ꯭ꯔꯅꯤꯅ ꯃꯈꯣꯡ ꯍꯥꯝꯊꯕ ꯑꯗꯩ ꯑꯣꯠꯊꯣꯛꯄ ꯑꯗꯨꯃꯥꯏꯅ ꯇꯧꯕ ꯌꯥꯝ ꯇꯧꯅꯩꯌꯦꯕ ꯍꯧꯖꯤꯛꯁꯦ ꯈꯥ ꯇꯧꯔꯒ ꯑꯃꯨꯛ ꯍꯟꯗꯛꯇꯤ ꯅꯣꯡꯁꯨ ꯈꯔ ꯇꯥꯕ ꯋꯥꯠꯄꯅꯤꯅ ꯁꯥꯕꯒꯤ ꯆꯥꯡ ꯁꯨꯝ ꯍꯦꯜꯂꯛꯄꯅꯤꯅ ꯑꯉꯥꯡ ꯅꯥꯕꯤ ꯈꯣꯠꯄꯤ ꯌꯥꯝ ꯇꯧꯅꯩ ꯑꯗꯨꯅ ꯑꯆꯝꯕ ꯆꯥꯕꯁꯤ ꯐꯩ ꯑ ꯑꯌꯨꯛꯁꯨ ꯅꯨꯡꯗꯥꯡꯁꯨ ꯑꯗꯨꯝ ꯌꯥꯔꯤꯈꯩꯗꯤ ꯑꯆꯝꯕ ꯆꯥꯕꯖꯤꯅ ꯐꯔꯛꯄꯅꯤꯗ ꯑꯗꯣ ꯏꯃꯨꯡ ꯈꯔꯗꯤ ꯀꯩꯅꯣ ꯇꯧꯋꯤ ꯆꯝꯐꯨꯠꯁꯦ ꯆꯝꯐꯨꯠꯁꯦ ꯀꯝꯄꯜꯁꯔꯤ ꯑꯗꯨꯝ ꯑꯣꯏꯍꯟꯕ ꯆꯝꯐꯨꯠꯁꯦ ꯁꯣꯏꯗꯕꯤꯗ ꯁꯨꯝ ꯌꯥꯎꯍꯜꯂꯒ ꯆꯥꯛ ꯆꯥꯕ ꯍꯧꯗ꯭ꯔꯤꯉꯩꯗ ꯆꯝꯐꯨꯠꯇꯣ ꯌꯥꯝ ꯅꯠꯇ꯭ꯔꯁꯨ ꯈꯤꯇꯪꯒ ꯍꯥꯟꯅ ꯆꯥꯛꯈꯥꯎꯗ ꯇꯥꯍꯟꯕ ꯑꯗꯨꯅ ꯍꯛꯆꯥꯡ ꯁꯣꯛꯇꯦ ꯑꯗꯩꯗꯤ ꯊꯥꯎ ꯊꯨꯝ ꯆꯥꯁꯤꯜꯂꯛꯑꯒꯁꯨ ꯍꯛꯆꯥꯡ ꯆꯈꯥꯎꯗ ꯗꯥꯏꯔꯦꯛ ꯇꯥꯗ꯭ꯔꯕꯅꯤꯅ ꯀꯩꯅꯣ ꯇꯧꯋꯦ ꯍꯥꯏꯕ ꯍꯛꯆꯥꯡ ꯑꯗꯨꯅ ꯁꯣꯛꯇꯕ ꯍꯦꯜꯂꯤ ꯍꯥꯏꯗꯅ ꯆꯝꯐꯨꯠꯁꯤꯃ ꯀꯝꯄꯜꯁꯔꯤ ꯁꯣꯏꯗꯕꯤꯗ ꯅꯨꯡꯇꯤꯒꯤ ꯁꯣꯏꯗꯕꯤꯗ ꯆꯝꯐꯨꯠꯀꯤ ꯃꯊꯦꯜ ꯑꯃꯗꯤ ꯑꯗꯨꯝ ꯍꯥꯞꯅꯕꯁꯨ ꯑꯗꯨꯝ ꯌꯥꯎꯅꯔꯦꯕ ꯌꯥꯔꯤꯈꯩꯗꯤ ꯑꯗꯨꯃꯥꯏꯅ ꯇꯧꯕꯅꯁꯨ ꯐꯗꯤ ꯐꯩ
ꯎꯝ ꯑꯆꯥꯝ ꯆꯝꯐꯨꯠꯀꯨꯝꯕ ꯎꯍꯩ ꯋꯥꯍꯩꯒꯨꯝ ꯋꯥ ꯑꯗꯨꯒꯨꯝꯕꯅ ꯑꯌꯥꯝꯕ ꯆꯥꯔꯦ ꯑꯃꯨꯟꯕ
ꯑꯗꯨꯁꯨ ꯐꯩ ꯇꯉꯥꯏ ꯐꯗꯅ ꯆꯝꯐꯨꯠ ꯐꯨꯠꯄ ꯉꯝꯍꯧꯗ꯭ꯔꯒꯁꯨ ꯑꯦꯅꯤ ꯑꯩꯈꯣꯏꯅ ꯄꯣꯠ ꯑꯃ ꯆꯥꯕ ꯆꯥꯕꯁꯦ ꯍꯧꯗ꯭ꯔꯤꯉꯩꯁꯤꯗ ꯆꯈꯥꯎꯗ ꯑꯩꯈꯣꯏꯅ ꯆꯥꯗꯣꯏꯗꯣ ꯃꯣꯔꯣꯛ ꯌꯥꯎꯕ ꯄꯣꯠꯄꯨ ꯑꯣꯏꯔꯦ ꯑꯗꯩꯗꯤ ꯑꯃꯕꯨ ꯑꯣꯏꯔꯦ ꯊꯥꯎ ꯉꯧꯕ ꯄꯣꯠꯄꯨ ꯑꯣꯏꯔꯦ ꯏꯟꯖꯥꯡ ꯃꯛꯇ ꯆꯥꯕꯗ ꯑꯩꯈꯣꯏꯒꯤ ꯊꯨꯝ ꯃꯣꯔꯣꯛ ꯍꯥꯏꯕꯁꯤꯃꯗꯤ ꯁꯨꯝ ꯁꯣꯏꯗꯅ ꯌꯥꯎꯗꯧ ꯂꯩꯔꯕꯅꯤꯅ ꯑꯗꯨ ꯆꯥꯗ꯭ꯔꯤꯉꯩꯗ ꯏꯁꯤꯡ ꯈꯖꯤꯛꯇꯪ ꯑꯣꯏꯁꯨ ꯊꯛꯑꯒ ꯍꯥꯏꯗꯤ ꯑꯩꯈꯣꯏꯒꯤ ꯊꯨꯝ ꯃꯣꯔꯣꯛ ꯌꯥꯎꯕ ꯄꯣꯠꯆꯩꯁꯤꯡꯗꯨ ꯆꯈꯥꯎꯗ ꯗꯥꯏꯔꯦꯛ ꯇꯥꯁꯤꯟꯕꯗꯒꯤꯗꯤ ꯏꯁꯤꯡ ꯈꯤꯇꯪ ꯊꯛꯑꯒ ꯃꯗꯨꯅ ꯈꯤꯇꯪ ꯉꯥꯛꯊꯣꯛꯑꯒ ꯇꯥꯕꯗꯨꯅ ꯆꯥꯛꯈꯥꯎꯗ ꯁꯣꯛꯄꯁꯦ ꯈꯔ ꯐꯩꯌꯦꯅ ꯑꯌꯥꯝꯕꯅꯗꯤ ꯑꯗꯨꯃꯥꯏꯅ ꯇꯧꯅꯩꯌꯦ
ꯍꯣꯏ ꯇꯧ ꯍꯣꯏ ꯑꯩꯈꯣꯏꯁꯨ ꯑꯉꯥꯡꯈꯩ ꯑꯌꯥꯝꯕꯅ ꯑꯆꯝꯕꯗ ꯄꯤꯖꯔꯦ ꯎꯍꯩ ꯋꯥꯍꯩ ꯑꯗꯒꯤ ꯁꯥꯕꯅꯤꯅ ꯃꯍꯤ ꯃꯅꯥꯏ
ꯎꯝ ꯑꯗꯨ ꯍꯣꯏ ꯍꯧꯖꯤꯛꯇꯤ ꯁꯥꯕꯁꯤ ꯃꯍꯤ ꯃꯍꯤ ꯌꯥꯡꯈꯩ ꯃꯍꯤ ꯃꯅꯥꯏ ꯊꯛꯄ ꯐꯩ ꯑꯗꯩꯗꯤ ꯗꯤꯍꯥꯏꯗ꯭ꯔꯦꯠ ꯇꯧꯗꯅꯕ ꯑꯩꯈꯣꯏ ꯗꯤꯍꯥꯏꯗ꯭ꯔꯦꯠ ꯇꯧꯔꯀꯥꯟꯗ ꯀꯣꯛ ꯆꯤꯈꯠꯂꯛꯄ ꯑꯗꯩꯗꯤ ꯑꯗꯨ ꯈꯣꯠꯄꯁꯨ ꯑꯗꯨꯝ ꯌꯥꯎꯋꯦꯕ ꯑꯗꯨꯅ ꯁꯥꯕꯒꯤ ꯍꯨꯃꯥꯡ ꯊꯣꯛꯈꯤꯕꯗꯨꯒꯤ ꯃꯍꯨꯠ ꯁꯤꯟꯅꯅꯕ ꯑ ꯀꯅꯣꯇꯧ ꯃꯍꯤ ꯃꯅꯥꯏꯁꯤ ꯌꯥꯔꯤꯈꯩ ꯄꯤꯊꯛꯄ ꯗꯔꯀꯥꯔ ꯑꯣꯏ꯫ ꯑꯗꯨꯅ ꯇꯉꯥꯏ ꯐꯗꯅ ꯑꯩꯈꯣꯏꯒꯤ ꯑ ꯀꯩꯅꯣ ꯁꯥꯀꯥꯟꯗꯗꯤ ꯆꯝꯄ꯭ꯔꯥ ꯃꯍꯤ ꯊꯛꯄꯁꯤꯁꯨ ꯑꯗꯨꯝ ꯀꯥꯟꯅꯕꯖꯥꯠꯅꯤ ꯀꯥꯟꯅꯕꯕꯨꯗꯤ꯫
ꯑꯧ꯫ ꯆꯝꯄ꯭ꯔꯥ ꯃꯍꯤꯒꯨꯝꯕ ꯑꯗꯒꯤ ꯆꯝꯐꯨꯠ ꯃꯍꯤꯒꯨꯝꯕ ꯑꯗꯨꯝꯕꯅ ꯑꯌꯥꯝꯕ꯫ ꯑꯗꯩ ꯑꯉꯥꯡꯒꯩꯁꯨ ꯑꯏꯪꯕꯁꯤ ꯀꯌꯥ ꯀꯟꯅꯁꯨ꯫ ꯄꯤꯖꯗ꯭ꯔꯦ ꯍꯧꯖꯤꯛꯀꯥꯟꯗꯤ ꯁꯥꯔꯝꯅꯤꯅ ꯃꯣꯏꯗꯁꯨ ꯆꯥꯟꯅꯗꯕꯒꯤ꯫
ꯃꯥꯅꯦ ꯑꯏꯪꯕ ꯀꯥ ꯍꯦꯟꯅ ꯏꯪꯕꯗꯨ ꯄꯤꯖꯔꯗꯤ ꯁꯣꯛꯄꯅꯤꯅ ꯑꯗꯨꯅ꯫ ꯆꯦꯛꯁꯤꯟꯕ ꯃꯇꯝ ꯅꯣꯡꯁꯨ ꯀꯕꯛ ꯀꯕꯛ ꯇꯥꯒꯨꯝꯕ ꯇꯥꯕꯅꯤꯅ ꯑꯗꯩꯗꯤ ꯅꯣꯡ ꯍꯥꯞꯕ ꯈꯣꯠꯄ ꯑꯗꯩꯗꯤ ꯑꯃꯨꯛ ꯈꯪꯁꯥ ꯃꯨꯛꯁꯥꯕ ꯇꯧꯕꯁꯤꯅ ꯑꯉꯥꯡ ꯌꯥꯝ ꯅꯥꯟꯅꯩꯌꯦꯕ꯫
ꯎꯝ꯫
ꯊꯥꯎ ꯉꯧꯕꯗꯤ ꯀꯌꯥ ꯆꯥꯗ꯭ꯔꯕ ꯇꯥꯃꯣ ꯍꯣꯏ꯫
ꯆꯥꯏ ꯆꯥꯕꯕꯨꯗꯤ ꯃꯔꯛ ꯃꯔꯛꯇ ꯑꯗꯣ ꯑꯩꯈꯣꯏꯒꯤ ꯕꯦꯂꯦꯟꯁ ꯗꯥꯏꯠꯇ ꯊꯥꯎꯒꯤꯁꯨ ꯗꯔꯀꯥꯔꯗꯤ ꯑꯣꯏꯕꯅꯤꯅ꯫ ꯑꯗꯨꯅ ꯊꯥꯎꯁꯑꯨꯛꯇꯨ ꯈꯔꯗꯤ ꯌꯥꯎꯗ ꯌꯥꯗꯕꯅꯤꯅ ꯁꯥꯕꯁꯤꯗ ꯑꯌꯥꯝꯕꯅ ꯑꯆꯝꯕ ꯆꯥꯅꯅꯕ ꯍꯣꯠꯅꯕꯩ ꯋꯥꯅꯤ ꯑꯗꯨꯕꯨ ꯊꯥꯎꯁꯤꯁꯨ ꯑꯩꯈꯣꯏ ꯍꯛꯆꯥꯡꯗ ꯗꯔꯀꯥꯔ ꯗꯨꯝ ꯑꯣꯏꯕꯅꯤꯅ ꯃꯗꯨ꯫ ꯈꯔꯗꯤ ꯑꯗꯨꯝ ꯆꯥꯕ ꯐꯩꯌꯦꯅ ꯈꯔ ꯈꯔꯗꯤ ꯑꯗꯨꯝ ꯆꯥꯔꯤ ꯕꯦꯂꯦꯟꯁ ꯗꯥꯏꯠꯇ ꯍꯧꯖꯤꯛꯀꯥꯟꯁꯦ ꯁꯥ ꯉꯥꯁꯦ ꯕꯦꯂꯦꯟꯁ ꯗꯥꯏꯠꯇꯕꯨꯗꯤ ꯑꯗꯨꯝ ꯌꯥꯎꯋꯦꯕꯨ ꯑꯗꯨꯝ ꯌꯥꯔꯤꯈꯩꯗꯤ꯫ ꯎꯍꯩ ꯋꯥꯍꯩꯅ ꯃꯍꯨꯠ ꯁꯤꯜꯂꯒ꯫
ꯈꯔ ꯆꯥ ꯈꯔ ꯈꯪꯊꯥ ꯊꯥꯗꯣꯛ꯫ ꯊꯛꯄꯗꯤ ꯌꯥꯗꯦ ꯈꯔꯒꯗꯤ ꯆꯥꯔꯁꯨ ꯑꯌꯥꯝꯕꯅ ꯑꯆꯝꯕꯅ ꯆꯥꯕꯅ ꯐꯔꯦ ꯍꯧꯖꯤꯛꯇꯤ ꯌꯥꯝ ꯁꯥꯕꯅꯤꯅꯕ꯫
ꯆꯝꯐꯨꯠꯀꯤ ꯃꯊꯦꯜꯗꯤ ꯇꯥꯃꯣ ꯀꯩ ꯀꯩꯅ ꯍꯥꯎꯔꯤꯒꯦ ꯍꯧꯖꯤꯛꯀꯥꯟꯁꯤꯕꯣ꯫
ꯀꯥꯂꯦꯟꯒꯤꯗꯤ ꯊꯕꯤꯁꯦ ꯑꯗꯨꯝ ꯐꯪꯕꯅꯤꯅ ꯊꯕꯤꯅ ꯌꯥꯥꯎꯋꯦ ꯑꯩꯒꯤ ꯑꯣꯏꯅꯗꯤ ꯆꯝꯐꯨꯠꯁꯦ ꯇꯉꯥꯏ ꯐꯗꯅ ꯈꯣꯡꯗ꯭ꯔꯨꯝꯁꯨ ꯇꯧꯔꯒ ꯆꯝꯐꯨꯠ ꯆꯈꯨꯝꯗ꯭ꯔꯨꯝꯁꯨ ꯑꯗꯨꯝ ꯌꯥꯏ ꯍꯧꯖꯤꯛ ꯑꯃꯨꯛ ꯁ꯭ꯀꯣꯁꯁꯨ ꯍꯥꯎꯋꯦ ꯑꯗꯨ ꯁ꯭ꯀꯣꯁꯇꯤ ꯐꯪꯗ꯭ꯔꯦ꯫ ꯐꯪꯗ꯭ꯔꯝꯅꯤꯅ ꯊꯕꯤꯗ ꯑꯌꯥꯝꯕ ꯆꯥꯔꯦ ꯇꯉꯥꯏ ꯐꯗꯅ ꯊꯕꯤ ꯐꯪꯗ꯭ꯔꯒꯕꯨꯗꯤ ꯑꯐꯪꯕ ꯄꯦꯔꯨꯛꯀꯨꯝꯕ ꯀꯩꯒꯨꯝꯕ ꯃꯔꯛ ꯃꯔꯛꯇ ꯑꯗꯨꯝ ꯆꯥꯕꯕꯨꯗꯤ ꯌꯥꯎꯋꯤ ꯑꯗꯨ ꯑꯌꯥꯝꯕꯅꯗꯤ ꯊꯕꯤꯅ ꯑꯣꯏꯅ꯫ ꯆꯥꯔꯦ꯫
ꯊꯕꯤꯒꯨꯝꯕ꯫ ꯒꯥꯖ꯭ꯔꯒꯨꯝꯕ꯫
ꯎꯝ꯫
ꯇꯣꯔꯕꯣꯠꯁꯨ ꯆꯥꯕ ꯐꯩ꯫
ꯎꯝ ꯍꯣꯏ ꯇꯣꯔꯕꯣꯠꯁꯨ꯫ ꯔꯕꯣꯠꯁꯦ ꯄꯥꯛꯁꯨ ꯐꯪꯗꯦ ꯇꯥꯡꯁꯨ ꯇꯥꯡꯉꯦ ꯃꯥꯥꯁꯦ ꯆꯈꯥꯎꯁꯨ ꯌꯥꯝ ꯐꯩꯌꯦꯗꯤ ꯍꯥꯏ꯫
ꯎꯝ꯫
ꯑ ꯑꯉꯥꯡꯈꯩꯁꯨ ꯈꯔ ꯈꯗꯤ ꯄꯤꯖꯔꯕꯅꯤ ꯃꯣꯏꯁꯨ ꯈꯔ ꯈ ꯍꯩꯅꯔꯛꯑꯦ ꯍꯧꯖꯤꯛꯇꯤ ꯁꯨꯝ ꯆꯥꯔꯕꯅꯤꯅ꯫
ꯍꯣꯏ ꯑꯩꯈꯣꯏꯁꯨ ꯑꯉꯥꯡꯈꯩ ꯃꯌꯥꯟ ꯃꯌꯥꯟ ꯃꯇꯝ ꯃꯇꯝꯒꯤ ꯑꯗꯨꯝ ꯄꯤꯖꯩ꯫
ꯑꯗꯨ ꯁꯥꯕꯁꯤ ꯀꯃꯥꯏꯅ ꯇꯧꯏ ꯑꯩꯈꯣꯏ ꯁ꯭ꯋꯥꯏꯗꯗꯤ ꯐꯖꯅ ꯁꯥꯏ ꯅꯣꯡ ꯉꯍꯥꯛ ꯇꯥꯔꯝꯃꯤ ꯅꯣꯡ ꯍꯦꯛ ꯍꯥꯡꯈꯤꯕꯒ ꯅꯨꯡꯁꯥꯁꯤꯗꯤ ꯑꯔꯣꯏꯕꯤꯗꯅ ꯁꯥꯔꯤꯁꯤ꯫
ꯑꯗꯨꯅ ꯑꯉꯥꯡꯈꯩꯁꯦ꯫ ꯆꯥꯕ ꯊꯛꯄꯁꯦ ꯆꯦꯛꯁꯤꯟꯅ ꯈꯣꯏꯖꯤꯟꯅ ꯈꯔꯗꯤ ꯌꯦꯡꯖꯤꯟ ꯖꯤꯟꯗꯕ ꯌꯥꯗ꯭ꯔꯦ꯫
ꯃꯥꯅꯦ ꯑꯩ ꯆꯥꯕ ꯊꯛꯄ ꯁꯥꯕꯅ ꯃꯣꯏꯗꯁꯨ ꯆꯥꯅꯤꯡꯗ꯭ꯔꯦ ꯑꯗ ꯑꯉꯥꯡꯅꯤꯅ ꯁꯥ ꯉꯥ ꯌꯦꯟ ꯆꯥꯒꯦ ꯍꯥꯏꯔꯛꯏꯗ꯫
ꯎꯝ꯫ ꯎꯝ ꯃꯔꯛ ꯃꯔꯛꯇ ꯅꯣꯡ ꯐꯥꯗꯣꯛ ꯇꯤ ꯄꯤꯖꯕꯤꯕ ꯀꯩꯁꯨ ꯀꯥꯏꯗꯦ ꯌꯥꯝ ꯇꯣꯏꯅ ꯅꯠꯇ꯭ꯔꯁꯨ
ꯃꯥꯅꯦ ꯑꯩꯖꯦ ꯉꯁꯥꯏꯁꯨ ꯑꯉꯥꯡꯒꯤ ꯑꯥ ꯍꯧꯖꯤꯛꯀꯤ ꯅꯨꯡꯗꯥꯡꯒꯤꯁꯦ ꯇꯉꯥꯏ ꯐꯗꯅ ꯑꯩ ꯆꯤꯅꯤ
ꯎꯝ ꯆꯝꯐꯨꯠ ꯃꯍꯤ ꯑꯆꯝꯕ ꯑꯗꯨꯒꯨꯝꯕ ꯑꯗꯨꯝ ꯄꯤꯊꯛꯄꯤꯔꯁꯨ ꯀꯩꯁꯨ ꯀꯥꯏꯗꯦ
ꯑꯥ ꯌꯥꯡꯈꯩꯗꯤ ꯊꯛꯍꯜꯂꯣ ꯍꯥꯏꯕꯅꯦ ꯑꯉꯥꯡꯈꯩꯁꯨ ꯑꯗꯩ ꯑꯩꯈꯣꯏꯒꯤ ꯗꯤꯍꯥꯏꯗ꯭ꯔꯦꯠ ꯇꯧꯔꯒꯗꯤ ꯑ ꯑꯩꯈꯣꯏꯒꯤ ꯀꯣꯛ ꯆꯤꯛꯑꯦꯅ ꯑꯈꯣ ꯨꯒꯨꯂꯤ ꯆꯥꯁꯤꯟꯕꯩ ꯃꯍꯨꯠꯇ ꯑꯑ ꯃꯍꯤ ꯃꯅꯥꯏ ꯑꯗꯨꯝ ꯄꯤꯊꯛꯄꯤꯔꯀꯥꯟꯗ ꯑꯗꯨꯝ ꯐꯕꯁꯨ ꯌꯥꯎꯋꯤ ꯍꯦ ꯑꯗꯨꯅ ꯌꯥꯔꯤꯈꯩꯗꯤ ꯌꯥꯝ ꯗꯔꯀꯥꯔ ꯑꯣꯏꯔꯝꯖꯥꯠꯅꯤ
ꯍꯣꯏ ꯇꯥꯃꯣ ꯆꯥꯕꯗꯣ ꯁꯥꯕꯅꯤꯅ ꯈꯔ ꯆꯦꯛꯁꯤꯟꯅ ꯑꯉꯥꯡꯒꯩꯁꯦ ꯎꯝ ꯃꯣꯏꯅ ꯆꯥꯕꯁꯦ ꯃꯣꯏꯒꯤ ꯆꯥꯅꯤꯡꯕ ꯄꯪꯄꯤꯗꯤ ꯄꯤꯖꯕꯤꯗꯕ ꯑꯩꯈꯣꯏꯅ ꯌꯦꯡꯉ ꯌꯦꯡꯉꯒ ꯄꯤꯖꯕꯤꯕꯅꯗꯤ ꯐꯩ
ꯌꯥꯔꯤꯈꯩꯗꯤ ꯑ ꯃꯣꯏꯗꯤ ꯗꯨꯀꯥꯜꯒꯤ ꯖꯪ ꯐꯨꯗꯁꯦ ꯁꯤꯁꯤꯡꯁꯦ ꯆꯥꯒꯦ ꯍꯥꯏꯗꯣ ꯑꯗꯣ ꯌꯥꯈꯩꯗꯤ ꯄꯤꯖ ꯐꯕꯅꯤ ꯑꯗꯨ ꯌꯥꯗꯦ ꯑꯗꯨꯝ ꯍꯦꯛꯇ ꯃꯥꯔꯛꯇ ꯍꯦꯛꯇ ꯆꯥꯕ ꯌꯥꯎꯏ ꯆꯥꯒꯦ ꯅꯝꯗꯅ ꯎꯄꯥꯏ ꯂꯩꯇꯗꯅ ꯆꯥꯕꯁꯨ ꯑꯗꯨꯝ ꯌꯥꯎꯏ ꯑꯗꯨꯕꯨ ꯌꯥꯔꯤꯈꯩꯗꯤ ꯄꯤꯖꯗ꯭ꯔꯕꯅꯤ
ꯍꯣꯏ ꯍꯣꯏ
ꯑꯩꯈꯣꯏꯅ ꯅꯨꯡꯊꯤꯜ ꯃꯇꯝꯗꯗꯤ ꯆꯝꯐꯨꯠ ꯀꯨꯝꯕꯗꯣ ꯅꯧꯅ ꯑꯃꯨꯛ ꯐꯨꯠꯄꯗꯣ ꯉꯝꯗꯕꯅꯤꯅ ꯒ꯭ꯔꯤꯟ ꯇꯤꯒꯨꯝ ꯑꯑ ꯑꯗ ꯑꯗꯨꯒꯨꯝꯕ ꯈꯔ ꯑ ꯄꯤꯊꯛꯑꯦ ꯑꯗꯨꯅ ꯌꯥꯝ ꯗꯔꯀꯥꯔ ꯑꯣꯏꯔꯝꯃꯦ ꯗꯣꯛꯇꯔꯈꯩꯅꯁꯨ ꯍꯥꯏꯕꯗ
ꯎꯝ
ꯑꯗꯣ ꯐꯔꯦ ꯋꯥꯔꯤꯁꯨ ꯅꯨꯡꯉꯥꯏꯔꯤ ꯀꯣꯟꯅ ꯑꯃꯨꯛ ꯑ ꯇꯧꯔꯛꯑꯒꯦ ꯊꯝꯃꯒꯦ ꯉꯁꯤꯒꯤꯗꯤ
ꯍꯣꯏ ꯍꯣꯏ ꯇꯥꯃꯣ
ꯑ ꯊꯝꯃꯦ ꯊꯝꯃꯦ